ꯍ ꯍꯜꯂꯣ
ꯑꯜꯂꯣ ꯑꯩꯅ ꯀꯣꯜ ꯇꯧꯕꯁꯤꯀꯣ ꯀꯣꯜ ꯇꯧꯕꯁꯤ ꯌꯥꯗ ꯑꯩꯈꯣꯏꯅꯦꯗꯣ ꯌꯥꯝ ꯅꯨꯡꯉꯥꯏꯇꯕꯅꯦ ꯑꯗꯨ ꯌꯦꯡꯉꯣ ꯍꯧꯖꯤꯛꯁꯦ ꯂꯝꯕꯤꯗ ꯊꯣꯂꯒ ꯀꯣꯏꯆꯠ ꯆꯠꯂꯒ ꯂꯩꯔꯤꯕꯅꯦ
ꯀꯣ
ꯑꯩꯈꯣꯏꯅꯦ ꯌꯥꯝ ꯅꯨꯡꯉꯥꯏꯇꯦꯕ
ꯎꯝ ꯎꯝꯥꯛ ꯆꯥꯈ꯭ꯔꯦ ꯆꯥꯛꯆꯥ ꯇꯣꯛꯄꯗ ꯄꯨꯛꯇꯣ ꯃꯔꯣꯛ ꯃꯔꯣꯛꯇ ꯌꯥꯝ ꯁꯥꯗꯦ ꯃ ꯉꯁꯦ ꯑꯩꯅ ꯏꯔꯣꯟꯕꯗꯣ ꯑꯗꯣ ꯍꯥꯎꯕꯤꯒꯤ ꯑꯗꯨꯝ ꯆꯥꯛ ꯌꯥꯎꯗꯕꯤꯁꯨ ꯈꯔ ꯂꯥꯁꯇ ꯑꯗꯨꯝ ꯆꯥꯕꯗ ꯆꯥꯈ꯭ꯔꯦꯕ ꯑꯩꯗꯣ ꯑꯗꯨꯒꯤ ꯑꯗꯨꯒꯤꯁꯤꯗ ꯐꯣꯔꯝ ꯑꯃ ꯂꯩꯕꯅꯦ
ꯎꯝ ꯑꯩꯁꯨ ꯐꯨꯡ ꯅꯥꯔꯒ ꯂꯩ ꯍꯧꯖꯤꯛꯇꯣ ꯑꯁ
ꯅ ꯅ ꯀꯔꯤ ꯇꯧꯕꯤꯒꯦ
ꯑꯣ ꯑꯩꯈꯣꯏꯗꯣ ꯉꯁꯤꯗꯣ ꯏꯆꯦꯗꯣ ꯃꯥꯒꯤ ꯃꯌꯥ ꯁꯦꯝꯕ ꯆꯠꯂꯦꯕ ꯑꯁꯤ ꯀꯛꯆꯤꯡꯗ ꯂꯥꯛꯏꯕ ꯃꯥꯗꯣ ꯑꯗꯨꯒꯤ ꯃꯥꯍꯟꯕ ꯉꯥꯏꯈ꯭ꯔꯦ ꯑꯗꯨꯒꯤ ꯆꯥꯛꯁꯨ ꯀꯨꯏꯅ ꯆꯥꯗ꯭ꯔꯦ
ꯎꯝ
ꯑꯃꯒꯨꯝꯕꯗꯅꯦꯕ ꯑꯩꯈꯣꯏ ꯆꯥꯛꯆꯥꯥꯕꯗꯣ ꯑꯃ ꯂꯥꯛꯈ꯭ꯔꯕꯒꯤ ꯄꯨꯡ ꯑꯃ ꯑꯅꯤꯒꯨꯝꯕꯗꯅꯦꯕ ꯑꯗꯒꯤ ꯃ ꯉꯥꯏ ꯉꯥꯏꯔꯕ ꯏꯔꯣꯟꯕ ꯑꯃ ꯇꯧꯈ꯭ꯔꯦ ꯑꯗꯨꯒ ꯀꯥꯡꯂꯨꯞ ꯑꯃ ꯇꯧꯈ꯭ꯔꯕ ꯑꯗꯨꯝ ꯃꯣꯔꯣꯛ ꯌꯥꯝ ꯁꯥꯕꯗꯤ ꯅꯠꯇꯦ ꯑꯗꯨ ꯆꯥꯔꯒ ꯈꯪꯗꯦ ꯄꯨꯛ ꯅꯥꯕ ꯍꯧꯈ꯭ꯔꯦ ꯉꯁꯥꯏꯗꯤ ꯀꯩꯁꯨ ꯇꯧꯔꯝꯗꯕꯅꯦ ꯏꯚꯤꯅꯤꯡ ꯋꯥꯏꯗꯣ ꯄꯨꯣꯛꯥꯛ ꯎ ꯄꯣꯒꯨꯝꯅ ꯑꯁ
ꯑꯩꯁꯨ ꯍꯧꯖꯤꯛꯅꯦ ꯍꯦꯛ ꯑꯩꯗꯤ ꯄꯨꯈꯝꯁꯨ ꯁꯦꯡꯗ ꯕꯅꯦꯕ ꯑꯁ ꯂꯦꯇ꯭ꯔꯔꯤꯦꯟ ꯆꯪꯅꯤꯡꯕꯒꯤ ꯂꯦꯇ꯭ꯔꯔꯤꯦꯟ ꯍꯥꯟꯅ ꯆꯠꯂꯒ ꯑꯗꯨꯝ ꯊꯦꯡꯒꯦꯗ ꯇꯧꯕ ꯑꯗꯨꯒꯤ ꯉꯥꯏꯍꯥꯛ ꯍꯜꯂꯛꯄ ꯃꯇꯝ ꯄꯨꯡ ꯅꯥꯕꯤꯁꯤꯗ ꯃꯄꯥꯟꯗ ꯐꯝꯃ ꯂꯩꯕꯅꯦꯕ ꯣꯏ ꯍꯣꯏ ꯂꯣꯏꯔꯦ ꯐꯝꯕꯗ ꯌꯥꯕ ꯆꯠꯄꯗꯣ ꯅꯨꯡꯉꯥꯏꯇꯕ ꯃꯔꯣꯛꯁꯦ ꯁꯨꯃꯥꯏꯅ ꯇꯧꯕꯅꯦꯕ ꯑꯩꯗꯤꯀꯣ ꯃꯣꯔꯣꯛ ꯁꯥꯗꯕꯤ ꯆꯥꯕꯗꯣ ꯄꯣꯛꯇꯨ ꯍꯦꯛꯇ ꯄꯥꯜꯂꯦ ꯍꯥꯟꯅꯗꯤ ꯃꯣꯔꯣꯛꯁꯦ ꯌꯥꯝ ꯆꯥꯏ ꯑꯗꯨ ꯄꯥꯟꯗꯦ ꯑꯣ ꯍꯧꯖꯤꯛꯀꯥꯟꯁꯦ ꯆꯈꯥꯎ ꯈꯔ ꯁꯣꯛꯄ ꯃꯥꯜꯂꯦ ꯌꯥꯗ꯭ꯔꯦ ꯄꯥꯟꯈꯔ ꯑꯗꯨꯝ
ꯍꯣꯏ ꯑꯩꯁꯨ ꯌꯥꯗ꯭ꯔꯕꯅꯦ ꯍꯧꯖꯤꯛꯀꯥꯟꯗꯣ ꯀꯔꯤꯁꯨ ꯆꯥꯕ ꯌꯥꯗ꯭ꯔꯦ ꯃꯣꯔꯣꯛ ꯈꯤꯇꯪ ꯆꯥꯔꯁꯨꯀꯣ ꯑꯗꯨꯝ ꯄꯨꯡꯅ
ꯑ ꯀꯔꯤ ꯏꯔꯣꯟꯝꯕ ꯆꯥꯕ꯭ꯔꯥ ꯅꯪꯗꯤ
ꯑꯩꯈꯣꯏꯗ ꯀꯔꯤꯔꯥ ꯄꯤꯔꯨꯛ
ꯑ
ꯑꯗꯨꯒ ꯑꯗꯨꯒ ꯑꯂꯨ ꯃꯦꯠꯂꯦꯕ
ꯎꯝ ꯎꯝ ꯑꯩꯒꯤ ꯏꯔꯣꯝꯕꯅ ꯂꯐꯨꯗꯣ ꯄꯨꯨꯒ ꯃꯪꯒꯟ ꯎꯝ ꯍꯥꯎ ꯃꯅꯦ ꯑꯗꯨ ꯃ ꯂꯩꯒ ꯆꯔꯒ
ꯈꯪꯗꯦ ꯆ ꯈꯥꯎꯁꯨ ꯂꯩ ꯈꯕ꯭ꯔꯥ ꯑꯩꯁꯨ ꯃꯥꯜꯂꯛꯑꯦ ꯍꯧꯖꯤꯛꯀꯥꯟꯁꯦ ꯑꯁ ꯀꯔꯤꯁꯨ ꯃꯔꯧ ꯑꯗꯨꯝ ꯆꯥꯕꯒ ꯄꯨꯛ ꯅꯥꯔꯛꯄ ꯈꯔꯕꯨ ꯑꯗꯨꯝ ꯄꯨꯛ ꯆꯥꯛꯄꯒꯨꯝꯅ ꯄꯨꯛ ꯊꯤꯟꯕꯒꯨꯝꯅ ꯑꯗꯨꯝ ꯇꯕꯗꯣ ꯊꯤꯕꯥꯏꯅꯤꯡꯉꯔꯒ ꯅꯥꯕꯅ ꯑꯇꯩꯅꯤꯅ ꯑꯗꯨꯅ ꯇꯝꯕꯤꯗꯀꯣ ꯍꯧꯖꯤꯛꯁꯨ ꯅꯥꯔꯒ ꯂꯩ ꯑꯁ
ꯅꯆꯦꯒꯤ ꯀꯩꯅꯣꯗꯤ ꯂꯧꯊꯣꯛꯈ꯭ꯔꯕ ꯌꯣꯠꯇꯣ
ꯂꯧꯊꯣꯛꯇ꯭ꯔꯔꯤ ꯃꯥꯒꯤ ꯂꯧꯊꯣꯛꯇ꯭꯭ꯔꯔꯤ
ꯋꯥꯠꯂꯤꯕ꯭ꯔꯥ ꯂꯣꯏ ꯂꯧꯊꯣꯛꯅꯉꯥꯏꯗꯣ
ꯎꯝ ꯃꯥꯒꯤꯁꯦ ꯅꯍꯥꯟ ꯂꯧ ꯁꯣꯛꯅꯤꯉꯥꯏꯅꯦꯕ ꯑꯗꯨꯃꯅ ꯅꯍꯥꯟ ꯃꯥ ꯑꯗꯣ ꯌꯨꯝꯗ ꯂꯩꯇꯕ ꯀꯥꯟꯗ ꯑꯥꯗ ꯆꯠꯈ꯭ꯔꯕꯒꯤ ꯑꯗꯨꯀꯥꯟꯗ ꯗꯣꯛꯇꯔꯒꯨꯝꯕ ꯌꯦꯡꯗ꯭ꯔꯕꯗꯣ ꯑꯗꯨ ꯃꯣꯏꯗꯤ ꯆꯦꯛ ꯑꯗꯨꯝ ꯇꯧꯅꯤꯡꯉꯥꯏꯅꯦꯕ ꯑꯗꯨꯒꯨꯝꯕ ꯇꯧꯍꯧꯗ꯭ꯔꯕꯅꯤꯅ ꯑꯦꯛꯁꯇꯦꯟ ꯇꯧꯕꯒꯤ ꯅꯦ ꯃꯥꯒꯤꯗ ꯅꯍꯥꯟ ꯂꯧꯊꯣꯛꯅꯤꯡꯉꯥꯏꯅꯤ ꯑꯁꯦꯡꯕꯗꯤ
ꯎꯝ ꯄꯩꯁꯥ ꯆꯪꯕꯖꯠ ꯂꯥ ꯈꯪꯗꯦ
ꯍꯣꯏ
ꯆꯪꯦ ꯄꯨꯥ
ꯄꯩꯁꯥ ꯃꯣꯏꯅꯤ ꯈꯪꯗꯦ ꯍꯣꯏ ꯑꯗꯨꯝ ꯗꯤ ꯆꯪꯒꯦ
ꯎꯝ ꯍꯣꯏꯖ ꯅꯧꯎꯔꯤꯉꯩꯗ ꯇꯧꯊꯣꯛꯀꯗꯕꯅꯤꯅ ꯍꯌꯦꯡ ꯀꯨꯏꯔꯗꯤ ꯑꯃꯨꯛꯀ ꯕꯤꯠ ꯂꯩꯔꯣꯏ
ꯑꯗꯨ ꯀꯌꯥꯒꯨꯝꯕ ꯑꯣꯏꯒꯔꯅꯤ ꯈꯪꯗ꯭ꯔꯦ ꯆꯪꯗꯤ ꯑꯗꯨꯝ ꯈꯔ ꯈꯔ ꯃꯆꯤꯟ ꯃꯆꯤꯟ ꯑꯗꯨꯝ ꯌꯥ ꯆꯥꯡꯒꯔꯅꯦ
ꯑ
ꯃꯥ
ꯁꯥꯕꯤꯅꯤꯅ ꯈꯔ ꯀꯅꯤꯃꯤ
ꯍꯥꯏꯕꯗꯤ ꯂꯥꯏ ꯍꯔꯥꯎꯒꯨꯝꯕꯔ ꯀꯔꯤꯔꯥ ꯑꯗꯨꯝ ꯃꯣꯏꯒꯤ ꯐꯪꯁꯟꯒꯨꯝꯕ ꯇꯥꯏꯞꯇ ꯂꯩ ꯇꯧꯕ ꯃꯥꯜꯂꯦ
ꯎꯝ
ꯍꯥꯥ
ꯅꯣꯏꯅꯦ ꯐ ꯀꯩꯅꯣꯈꯩꯁꯨ ꯂꯩꯌꯦ ꯅꯈꯣꯏꯒꯤ ꯂꯥꯏꯐꯝꯁꯦ ꯀꯔꯝꯕꯅ ꯑꯌꯦꯠ ꯑ ꯅꯝꯕ ꯇꯥꯕ꯭ꯔꯥ
ꯇꯧ
ꯎꯝ
ꯗꯤ
ꯆꯞꯄꯤꯤ ꯍꯥꯏ ꯌꯦꯉꯁ
ꯀꯩꯗꯧꯉꯩ ꯇꯒꯦꯔꯥ
ꯎꯝ ꯅꯪꯅ ꯉꯥꯡꯕꯗꯣ ꯑꯃꯃꯝ ꯉꯥꯡꯉꯦ ꯆꯠꯄꯒꯤ ꯑ ꯊꯣꯛ
ꯀꯅꯥ ꯈꯣꯏꯥ ꯑ ꯑꯩꯈꯣꯏ ꯑꯗꯨꯝ ꯑꯩꯈꯣꯏ ꯁꯤꯟꯅꯩ ꯑꯩꯈꯣꯏ ꯃꯁꯤꯁꯅꯥꯅꯥꯕ ꯇꯥꯏꯌꯦ ꯑꯗ ꯍꯥ ꯑꯦ ꯑꯉꯥꯏꯅꯨꯡꯉꯥꯏꯖꯦꯁꯤ ꯑꯈꯣꯏ ꯅꯪꯃꯤꯅꯩꯅ ꯇꯥꯏꯕ ꯑꯩꯗꯣ
ꯅꯆꯦꯒ ꯆꯠꯄ꯭ꯔꯣ
ꯍꯣꯏ
ꯑꯣ ꯊꯥꯞꯄ꯭ꯔꯥ ꯅꯕꯅꯤ ꯆ ꯐꯣꯝꯗꯅꯗꯅ ꯂꯥꯛꯄ꯭ꯔꯥ
ꯞꯇꯗ ꯑꯩꯈꯣꯏꯒꯤ ꯃꯅꯥꯛꯇ ꯑꯁꯤ ꯂꯝꯕꯤ ꯂꯩꯕꯗ ꯑꯗꯨꯝ ꯑꯁꯤꯗ ꯊꯣꯛꯄꯒꯤꯅꯦꯗ ꯅꯦꯠ ꯅꯨꯡꯉꯥꯏꯕ ꯊꯤꯄꯅ
ꯎꯝ ꯍꯧꯖꯤꯛꯀꯥꯟ ꯑꯦꯟ ꯑꯥꯔꯁ ꯐꯣꯇꯣ ꯀꯥꯞꯄꯗꯣ ꯃꯃꯤꯠꯀꯨꯝꯕ ꯈꯨꯕꯁꯨ ꯈꯨꯕꯁꯨ ꯌꯥꯗꯦ ꯃꯃꯤꯠꯀꯨꯝꯕꯁꯨ ꯈꯔ ꯂꯥꯎꯒꯗꯧꯕ ꯑꯗꯨꯗꯒꯤ ꯅꯥꯟ ꯏꯗꯌꯣꯗ ꯌꯦ ꯎꯕ ꯃꯤꯠꯇꯣ ꯍꯦꯛ ꯈꯨꯕꯕꯁꯤꯅ ꯃꯈꯨꯠꯇ ꯃꯈꯨꯠꯇ ꯁꯨꯃꯥꯏꯅ ꯂ ꯐꯥꯗꯣꯛꯑꯒ ꯀꯥꯞꯄꯅꯤꯅꯦ
ꯑꯗꯨꯒ ꯅꯨꯄꯥ ꯑꯃꯅꯀꯣ ꯎꯝ ꯅꯨꯄꯥ ꯑꯃꯅ ꯁꯨꯃꯥꯏꯅ ꯇꯧꯕ ꯃꯥꯁꯦ ꯐꯨꯇꯣ ꯑꯍꯥꯟꯕ ꯀꯥꯞꯄ ꯃꯇꯝꯗ ꯃꯈꯣꯏꯁꯦ ꯌꯥꯎꯈ꯭ꯔꯦꯕꯀꯣ ꯃꯈꯣꯏꯁꯦ ꯌꯥꯎꯈ ꯈ꯭ꯔꯦ ꯑꯗꯨꯒ ꯎ ꯑꯃꯨꯀ ꯃꯊꯪꯗ ꯀꯥꯞꯄ ꯃꯇꯝꯗ ꯃꯒꯤ ꯈꯣꯏꯗꯨ ꯅꯣꯏꯅ ꯈꯨꯛꯇꯣꯛꯄꯤꯈ꯭ꯔꯕ ꯏꯅꯤꯠ ꯅꯥꯟꯈ꯭ꯔꯕ ꯃꯁꯛꯁꯦ ꯑꯗꯨꯏ ꯃꯥꯁꯦ ꯐꯣꯇꯣ ꯀꯥꯞꯈ꯭ꯔꯦ ꯁꯨꯡꯌꯥ ꯌꯥ ꯦ ꯇꯣ ꯀꯥꯞ ꯀꯁꯨ ꯌꯥꯗꯦ ꯗꯤ ꯃꯥꯁꯤꯗ ꯀꯔꯤꯔꯥ ꯑꯃ ꯃꯩꯇꯥꯟꯔꯥ ꯀꯔꯤꯔꯥ ꯀꯥꯖꯜꯔ ꯑꯃ ꯄꯨꯔꯒ ꯃꯥꯒꯤ ꯈꯣꯏꯁꯤ ꯌꯦꯛꯈ꯭ꯔꯦꯕ ꯑꯗꯨ ꯌꯦꯛꯄ ꯃꯇꯝꯗ ꯑꯃꯨꯛꯀ ꯐꯣꯇꯣ ꯀꯥꯞꯄ ꯃꯇꯝ ꯃꯇꯝꯗ ꯌꯥꯏꯦ ꯌꯥꯔꯦ ꯌꯥꯔꯦꯍ ꯂꯥꯛꯑꯣꯏ ꯃꯤꯕꯨ ꯀ ꯃ ꯋꯥ ꯎꯝ
ꯗꯅꯦ ꯃꯥ ꯂꯤꯁꯤꯡꯃꯨꯛꯒꯦꯅ ꯊꯥꯖꯤꯜꯂꯛꯀꯦ ꯍꯦꯟꯖꯤꯜꯂꯦ ꯃꯣꯏꯁꯨ ꯃꯀꯣꯏ ꯑꯗꯨꯕꯨ ꯑꯗꯨꯗꯤ ꯑꯗꯨꯝ ꯂꯧꯠꯊꯣꯛꯄꯁꯨ ꯂꯩꯒꯅꯤ ꯃꯤ ꯂꯩꯕꯁꯨ ꯂꯩꯒꯅꯤ
ꯃꯕꯥꯅꯤꯗꯤ ꯀꯩꯅꯣ ꯋꯥꯔꯤꯒꯨꯝꯕ ꯇꯥꯗ꯭ꯔꯣ
ꯋꯥꯔꯤ ꯇꯥꯏꯌꯦ
ꯃꯅꯤꯄꯨꯔꯤꯒꯤ ꯑꯗꯨꯝ ꯇꯥꯕ꯭ꯔꯥ
ꯍꯣꯏ
ꯎꯝ ꯃꯅꯤꯄꯨꯔꯤꯒꯤ ꯅꯍꯥꯟꯅ ꯐꯨꯡꯒꯥ ꯋꯥꯔꯤ ꯑꯃ ꯇꯥꯕꯅꯦꯕꯀꯣ ꯌꯥꯝ ꯅꯨꯡꯉꯥꯏꯌꯦ
ꯑꯔꯝꯕꯔꯥ
ꯃꯤꯅꯥꯏ ꯅꯠꯇꯦ ꯃꯤꯅꯥꯏ ꯅꯠꯇꯦ ꯃꯄꯨꯅꯤ ꯃꯍꯥꯔꯥꯅꯤꯅꯤ ꯍꯥꯏ ꯃꯤꯅꯥ ꯅꯠꯇꯦ ꯃꯄꯨꯅꯤ ꯃꯤ ꯃꯍꯥꯔꯥꯅꯤꯒꯤ
ꯑꯗꯨꯝ ꯀꯩꯅꯣꯒꯤꯒꯨꯝꯕꯔꯣ ꯊꯥꯔꯇꯤ ꯃꯤꯅꯤꯠꯁꯀꯤꯒꯨꯝꯕꯗꯨꯔꯥ
ꯗꯤꯈꯂ ꯁꯥꯒ
ꯎ ꯏꯄꯤꯁꯣ ꯏꯄꯤꯁꯣ ꯅꯥꯏꯕꯗꯨ ꯅꯠꯇꯦꯀꯣ
ꯑꯣ ꯏꯄꯤꯁꯣꯠ ꯅꯥꯗꯦ ꯃꯣꯏ ꯑꯗꯨꯗꯣ ꯋꯥꯟ ꯇꯨ ꯊ꯭ꯔꯤ ꯂꯩꯌꯦꯕꯀꯣ ꯋꯥꯟ ꯋꯥꯟꯗꯣ ꯄꯨꯡ ꯑꯃꯒꯨꯝꯕ ꯊ꯭ꯔꯤꯔꯣ ꯑꯗꯨꯝ ꯄꯨꯡ ꯑꯃ ꯑꯃꯒꯨꯝꯕ ꯑꯣꯏꯌꯦ
ꯑ
ꯑꯣꯏꯕꯅꯦꯕ ꯁꯤꯗꯤ ꯊꯥꯔꯇꯤ ꯃꯤꯅꯤꯠꯁ ꯈꯛꯅ ꯑꯦꯁꯤꯗꯤ ꯈꯔ ꯁꯥꯡꯉꯦ ꯄꯨꯡ ꯑꯃꯒꯨꯝꯕ ꯑꯣꯏꯔꯒ ꯅꯨꯡꯉꯥꯏꯌꯦ ꯋꯥꯔꯤꯗꯣ ꯌꯥꯝꯅ ꯑꯗꯨꯋꯥꯏꯗ
ꯇꯥꯒꯦꯁꯨ
ꯇꯥ ꯅꯨꯡꯉꯥꯏꯝꯅꯦ ꯅꯨꯄꯤꯗꯣ ꯑꯍꯥꯟꯕꯗꯤ ꯀꯩꯅꯣꯅꯦꯕ ꯃꯥꯁꯦ ꯃꯥꯒꯤ ꯃꯍꯥꯔꯥꯅꯤ ꯑꯩꯈꯣꯏꯗ ꯊꯕꯛ ꯁꯨꯕꯗꯨꯅꯦꯕ ꯃꯍꯥꯔꯥꯅꯤ ꯑꯩꯈꯣꯏꯗ ꯊꯕꯛ ꯁꯨꯔꯒ ꯂꯩꯕ ꯑꯗꯨꯒꯤ ꯃꯔꯨꯞ ꯅꯨꯄꯤꯅ ꯄꯨꯁꯤꯟꯕꯅꯦꯕ ꯃꯔꯝ ꯅꯨꯄꯤ ꯄꯨꯟꯁꯤꯟꯕ ꯀꯥꯟꯗ ꯍꯧꯖꯤꯛ ꯅꯤꯡꯊꯧꯗꯨꯅ ꯃꯥꯁꯤ ꯅꯨꯄꯤ ꯑꯅꯤ ꯂꯣꯟꯕꯅꯦꯕ ꯅꯤꯡꯊꯧꯗꯣ ꯅꯨꯄꯤ ꯑꯅꯤ ꯂꯣꯜꯂꯦ ꯑꯗꯨꯒ
ꯑꯣ
ꯃꯆꯥꯁꯨ ꯄꯣꯛ ꯄꯣꯛꯇꯕ ꯑꯗꯨ ꯄꯣꯛꯇꯕꯒꯤ ꯃꯥꯁꯦ ꯍꯧꯖꯤꯛ ꯃꯥꯁꯦ ꯇ꯭ꯔꯥꯏ ꯇꯧꯅꯤꯡꯕ ꯑꯩꯁꯦ ꯑꯁꯦꯡꯕ ꯃꯄꯥ ꯑꯣꯏꯕ ꯉ꯭ꯔ ꯅꯕ꯭ꯔꯥ ꯍꯥꯏꯅ ꯌꯦꯡꯅꯤꯡꯕ ꯅꯤꯡꯊꯧꯗꯤ ꯌꯥꯝ ꯐꯩꯌꯦꯕ ꯃꯤꯒꯤ ꯃꯤꯅꯨꯡꯁꯤꯒꯨꯝꯕ ꯁꯨ ꯑꯗꯨꯝ ꯃꯤ ꯑꯋꯥ ꯑꯅꯥꯒꯨꯝꯕꯁꯨ ꯑꯗꯨꯝ ꯌꯦꯡꯕ ꯑꯣꯏꯌꯦꯕꯀꯣ ꯅꯤꯡꯊꯧꯁꯦ ꯃꯥꯒꯤ ꯃꯥꯥꯍꯥꯔꯥꯅꯤ ꯑꯍꯟꯗꯨꯗꯤ ꯈꯔ ꯐꯠꯇꯦꯕ
ꯎꯝ
ꯍꯟ ꯑꯥꯍ ꯑꯍꯥꯟꯗꯤ ꯑꯗꯨ ꯁꯦꯀꯦꯟ ꯋꯥꯏꯐꯇꯤ ꯈꯔ ꯐꯩꯌꯦꯕꯀꯣ ꯃꯥꯕꯨꯗꯤ ꯑꯍ ꯀꯔꯤꯁꯨ ꯇꯧꯗꯦꯕ ꯐꯩꯌꯦꯕ ꯑꯗꯨꯒꯤ ꯍꯧꯖꯤꯛ ꯅꯨꯃꯤꯠ ꯑꯃꯁꯦ ꯃꯍꯥꯔꯥꯅꯤ ꯑꯅꯤꯃꯛꯁꯦ ꯃꯣꯏ ꯃꯄꯥꯝꯗ ꯂꯦꯛꯅꯉꯥꯏ ꯑꯣꯏꯕꯀꯣ
ꯎꯝ
ꯂꯦꯛꯅꯉꯥꯏ ꯇꯥꯕꯤꯒꯤ ꯃꯥꯒꯤ ꯃꯥ ꯐꯔꯅꯤ ꯑꯩꯈꯣꯏꯒꯤ ꯐꯃꯨꯡꯒꯨꯝꯕ ꯁꯦꯝꯅꯉꯥꯏꯁꯦ ꯍꯧꯖꯤꯛꯀꯤ ꯅꯨꯄꯤꯗꯨꯅ ꯑꯣꯏꯈ꯭ꯔꯥ ꯍꯦꯔꯣꯏꯅꯤꯅ ꯍꯥꯏꯇꯥꯔꯦꯀꯣ ꯑꯗꯨꯅ ꯑꯣꯏꯔꯕꯅꯦꯕ ꯃꯥꯅ ꯎꯝ ꯑꯗꯨꯒꯤ ꯃꯥ ꯆꯪꯂꯛꯈ꯭ꯔꯦꯕ ꯑꯣ ꯅꯤꯡꯊꯧ ꯅ ꯅꯪꯒꯤ ꯐꯃꯨꯡꯗꯣ ꯑꯩꯅ ꯁꯦꯝꯅꯉꯥꯏ ꯇꯥꯥ ꯔꯦ ꯉꯁꯤꯗꯤ ꯃꯍꯥꯔꯥꯅꯤꯅ ꯍꯥꯏꯔꯝꯃꯦ ꯍꯥꯏꯌꯦ ꯑꯗꯨꯏ ꯃꯥ ꯁꯦꯝꯈ꯭ꯔꯦ ꯁꯦꯝꯕ ꯃꯇꯝꯗ ꯑꯗꯨꯗꯒꯤ ꯅꯤꯡꯊꯧꯗꯨꯅ ꯈꯔ ꯊꯛꯆꯤꯜꯂꯒ ꯀꯣ
ꯎꯝ
ꯈꯔ ꯇꯧꯖꯔꯤꯒ ꯃꯉꯣꯟꯗ ꯃꯤꯔꯣꯜꯍꯟꯕꯅꯦꯕ ꯑꯗꯨ ꯃꯥꯁꯦ ꯑ ꯃꯥꯅ ꯍꯥꯏꯕꯅꯦꯕ ꯑꯩꯁꯦ ꯃꯄꯥ ꯑꯣꯏꯕ ꯉꯝꯕ꯭ꯔꯥ ꯉꯝꯗꯕ꯭ꯔꯥ ꯍꯥꯏꯕꯗꯣ ꯑꯃꯔꯛ ꯌꯦꯡꯅꯤꯡꯉꯦ ꯑꯝ ꯑꯩꯁꯦ ꯑꯣꯏꯔꯔꯣꯏꯗꯤ ꯍꯥꯏꯌꯦ ꯑꯗꯨꯕꯨ ꯑꯣꯏꯕ꯭ꯔꯥ ꯌꯥꯕ꯭ꯔꯥ ꯌꯥꯗꯕ꯭ꯔꯥ ꯑꯩ ꯑꯃꯔꯛ ꯌꯦꯡꯉꯤꯅꯤ ꯍꯥꯏꯔꯒ ꯃꯥꯁꯦ ꯇꯧꯈ꯭ꯔꯦ ꯑꯗꯨꯒꯤ ꯑꯝ ꯑꯣꯏꯈ꯭ꯔꯦ ꯑꯗꯨꯒ ꯑꯗꯨ ꯀꯥꯟꯗ ꯅꯤꯡꯊꯧ ꯊꯧꯗꯤ ꯑꯗꯨ ꯃꯇꯝꯗ ꯚꯥꯞꯀꯔꯤꯁꯨ ꯑꯣꯏꯗꯕꯅꯦꯕ
ꯎꯝ
ꯑꯗꯨ ꯅꯨꯄꯤꯕꯨꯗꯤ ꯑꯗꯨꯝ ꯃꯤꯔꯣꯟꯈ꯭ꯔꯦ ꯃꯗꯨ ꯃꯇꯨꯡꯗꯗꯤ ꯃꯤꯔꯣꯟꯕ ꯃꯇꯝꯗ ꯃꯥꯁꯦ ꯅꯤꯡꯊꯧꯉꯣꯟꯗ ꯍꯥꯏꯗꯨ ꯍꯥꯏꯅꯤꯡꯕ ꯍꯥꯏꯕꯁꯨ ꯉꯝꯗꯕ ꯑꯗꯩ ꯃꯔꯨꯞ ꯅꯨꯄꯤꯌꯣꯟ ꯍꯥꯏꯈ꯭ꯔꯦ ꯃꯔꯨꯞ ꯅꯨꯄꯤ ꯃꯔꯦꯛꯇꯣ ꯀ꯭ꯂꯣꯁ ꯐ꯭ꯔꯦꯟꯅꯦꯕꯀꯣ ꯑꯗꯨꯝ ꯌꯥꯝ ꯇꯤꯟ ꯅꯕꯅꯦꯕ ꯑꯗꯨꯒꯤ ꯃꯔꯨꯞ ꯅꯨꯄꯤ ꯉꯣꯟꯗ ꯍꯥꯏꯈ꯭ꯔꯦ ꯃꯔꯨꯞ ꯄꯤꯡ ꯍꯥꯏꯕ ꯀꯥꯟꯗ ꯃꯔꯨꯞ ꯅꯨꯄꯤꯗ ꯋꯥꯈꯜ ꯑꯃ ꯂꯥꯛꯈ꯭ꯔꯦꯕ ꯑꯦꯁ ꯑꯁꯤ ꯅꯨꯄꯤꯁꯦ ꯃꯥꯅ ꯃꯍꯥꯔꯥꯅꯤ ꯑꯣꯏꯔꯗꯤ ꯑꯩꯅ ꯃꯥꯉꯣꯟ ꯅꯣꯟꯖꯕ ꯇꯥꯔꯦ ꯈꯨꯔꯨꯝꯕ ꯇꯥꯔꯦ ꯑꯩ ꯑꯩꯅ ꯄꯨꯁꯤꯟꯁꯨ ꯄꯨꯟꯁꯤꯟꯕ ꯑꯁꯤꯒꯤ ꯊꯕꯛꯁꯤꯗ ꯑꯗꯨ ꯄꯨꯖꯤꯜꯂꯒ ꯑꯩꯅ ꯃꯉꯣꯟꯗ ꯈꯨ ꯈꯨꯔꯨꯝꯕꯗꯤ ꯑꯩ ꯉꯝꯃꯣꯏ ꯑꯗꯨꯅ ꯃꯥꯒꯤ ꯃꯕꯨꯛꯇ ꯂꯩꯕ ꯃꯆꯥꯗꯣ ꯑꯩꯅ ꯍꯥꯠꯇꯣꯛꯇꯕ ꯌꯥꯗꯦ ꯍꯥꯏꯅ ꯃꯥ ꯄ꯭ꯂꯥꯟ ꯁꯤꯟꯈ꯭ꯔꯕꯅꯦꯕ ꯑꯗꯨꯗꯣ ꯄ꯭ꯂꯥꯟ ꯁꯤꯟ ꯁꯤꯟꯂꯒ ꯑꯗꯨꯒꯤ ꯂꯥꯁꯇ ꯃꯥꯁꯦ ꯎꯝ ꯂꯧꯊꯣꯛ ꯅꯨꯡꯉꯥꯏ ꯇꯧꯈ꯭ꯔꯦ ꯃꯥꯏꯕꯤ ꯃꯩꯃ ꯇꯥꯅꯔꯒ ꯍꯤꯗꯥꯛ ꯀꯟꯕ ꯊꯥꯛꯍꯜꯂꯒ ꯃꯥꯁꯤ ꯑꯝ ꯇꯧꯍꯟꯈ꯭ꯔꯦꯕ ꯑꯗꯨ ꯇꯧꯕ ꯃꯇꯝꯗꯨꯗ ꯄꯩꯁꯥꯒꯨꯝꯕꯁꯨ ꯃꯥꯅ ꯃꯇꯦꯡ ꯄꯥꯡꯕꯤꯕꯅꯦꯕ ꯄꯩꯁꯥꯁꯨ ꯃꯥꯅ ꯃꯇꯦꯛ ꯑ ꯑꯩ ꯑꯩꯁꯨ ꯇꯥꯎꯕꯤꯒꯦ ꯃꯇꯦꯡ ꯄꯥꯡꯕꯤꯒꯦ ꯅꯪ ꯑꯗꯨ ꯑꯉꯥꯡꯗꯣ ꯍꯥꯛ ꯅꯤꯡꯊꯧꯅ ꯇꯥꯔꯗꯤ ꯅꯪꯉꯣꯟꯗꯁꯨ ꯍꯥꯠꯀꯦ ꯍꯥꯏꯈ꯭ꯔꯅꯤ ꯑꯗꯨꯒ ꯅꯪꯅ ꯊꯕꯛ ꯁꯨꯕꯁꯨ ꯁꯨ ꯌꯥꯔꯔꯣꯏ ꯍꯧꯖꯤꯛ ꯃꯥꯗꯤ ꯍꯅꯨꯕꯤꯒ ꯃꯕꯣꯛ ꯍꯅꯨꯕꯤꯒ ꯃꯕꯥꯅꯤ ꯈꯛꯇ ꯂꯩꯕꯅꯦꯕ ꯍꯅꯨ ꯇꯧꯕꯅꯤꯅ ꯃꯥꯁꯦ ꯎꯝ ꯀꯩꯅꯣ ꯇꯧꯈ꯭ꯔꯦ ꯑ ꯑꯗꯨꯒꯤ ꯎꯝ ꯍꯤꯗꯥꯛꯇꯣ ꯊꯛꯍꯟꯕ ꯆꯠꯈ꯭ꯔꯦꯕ ꯃꯥꯅꯤ ꯊꯛꯍꯟꯕ ꯃꯇꯝꯗ ꯍꯥꯏꯈ꯭ꯔ ꯂꯣꯠꯅ ꯍꯥꯏꯕ ꯅꯦꯕ ꯍꯧꯖꯤꯛꯀꯤ ꯃꯥꯏꯕꯤꯗꯨꯅ ꯅꯪꯗꯨ ꯑꯣ ꯅꯤꯡ ꯊꯉꯣꯟꯗ ꯏꯟ ꯏꯟꯊꯧꯀꯣꯟꯗꯅꯦ ꯅꯠꯇꯦ ꯍꯧꯖꯤꯛ ꯃꯥꯏꯕꯤꯅ ꯃꯔꯨꯞ ꯅꯨꯄꯤ ꯍꯣ ꯍꯦꯔꯣꯏꯅꯤꯒꯤ ꯃꯔꯨꯞ ꯍꯥꯏ ꯅꯨꯄꯤꯒꯣꯟꯗ ꯍꯥꯏ ꯈ꯭ꯔꯕꯅꯦꯕ
ꯎꯝ
ꯁꯦ ꯌꯥꯝ ꯀꯟꯕꯅꯦ ꯑꯁꯤ ꯍꯤꯗꯥ ꯍꯤꯗꯥꯛ ꯊꯛꯄ ꯇꯥꯔꯗꯤ ꯃꯥꯁꯦ ꯑꯉꯥꯡꯈꯛ ꯅꯠꯇꯦ ꯃꯥꯁꯨ ꯁꯤꯕ ꯌꯥꯏ ꯌꯥꯏ ꯍꯥꯏꯕꯅꯦꯕ ꯃꯥꯁꯨ ꯁꯤꯕ ꯌꯥꯏ ꯍꯥꯏꯕꯅꯦ ꯑꯗꯨꯗꯤ ꯃꯥꯅ ꯍꯣꯏ ꯍꯣꯏ ꯀꯔꯤꯁꯨ ꯀꯥꯏꯗꯦ ꯀꯔꯤꯁꯨ ꯀꯥꯏꯗꯦ ꯍꯥꯏꯈ꯭ꯔꯦ ꯃꯥꯗꯤ ꯃꯍ ꯃꯍꯧꯁꯥ ꯑꯗꯨꯝ ꯃꯤꯔꯣꯜꯂꯒ ꯑꯗꯨꯝ ꯂꯧꯊꯣꯛꯄ ꯍꯦꯛꯇ ꯆꯠꯄꯖꯥꯠꯅꯦꯕ ꯑꯗꯨ ꯅꯨꯄꯤꯗꯤ ꯑꯗꯨꯗꯒꯤ ꯑꯗꯨꯃꯥꯏꯅ ꯇꯧꯈ꯭ꯔꯦ ꯑꯗꯨꯃꯥꯏꯅ ꯇꯧꯕ ꯀꯥꯟꯗ ꯃꯥꯁꯦ ꯍꯤꯗꯥꯛ ꯆꯥꯕ ꯃꯇꯝꯗ ꯃꯥꯁꯦ ꯋꯥꯟ ꯊꯥꯔꯒ ꯄ ꯁꯤꯈ꯭ꯔꯦꯕ ꯃꯥꯁꯦ ꯎꯝ ꯁꯤꯈ꯭ꯔꯦ ꯁꯤꯕꯩ ꯃꯇꯝꯗ ꯃꯤ ꯃꯈꯥꯏꯁꯨ ꯀꯥꯞꯅꯈ꯭ꯔꯕꯅꯦꯕ ꯀꯔꯤꯒꯤ ꯑꯝ ꯑꯗꯨꯃꯥꯏꯅ ꯇꯧꯕ꯭ꯔꯥ ꯈꯣꯠꯄ꯭ꯔꯥ ꯍꯥꯏꯅ ꯇꯧꯈ꯭ꯔꯦ ꯑꯗꯨꯒꯤ ꯂꯥꯁꯇꯗꯤ ꯅꯨꯄꯤꯈꯣꯏꯗ ꯃꯣꯏꯁꯨ ꯉꯥꯏꯈ꯭ꯔꯦ ꯊꯥꯔꯇꯤ ꯃꯤꯅꯤꯠꯁ ꯀꯨꯝꯕꯕꯁꯤꯦ ꯉꯥꯏꯈ꯭ꯔꯦ ꯑꯃ ꯁꯤꯕꯁꯤ ꯑꯃꯨꯛꯀ ꯍꯤꯡꯒꯠꯄꯅꯦꯕ ꯅꯨꯄꯤꯗꯣ ꯍꯥꯏꯕꯗꯤ ꯂꯥꯏꯅ ꯑꯃꯨꯛꯀ ꯃꯉꯣꯟ ꯊꯥꯔꯛꯈ꯭ꯔꯕꯅꯤ ꯅꯪ ꯆꯦ ꯅꯕꯨꯛꯇ ꯂꯩꯕꯁꯦ ꯑꯆꯝꯕꯒꯤ ꯃꯤ ꯑꯆꯝꯕꯒꯤ ꯀꯩꯅꯣ ꯅꯠꯇꯦ ꯣ ꯑꯆꯝꯕꯒꯤ ꯅꯠꯇꯦ ꯅꯪ ꯍꯧꯖꯤꯛꯁꯦ ꯅꯪꯒꯤ ꯄꯨꯛꯇ ꯂꯩꯕꯗꯨ ꯅꯤꯡꯊꯧꯒꯤ ꯃꯆꯥꯅꯦ ꯅꯪ ꯅ ꯆꯠꯂꯒ ꯍꯥꯏꯌꯣꯑꯣ ꯅꯤꯡꯊꯧꯉꯣꯟꯗ ꯍꯥꯏꯌꯣꯑꯣ ꯅꯪ ꯀꯔꯤꯁꯨ ꯀꯤꯕꯅꯣ ꯍꯧꯖꯤꯛ ꯅꯪꯉꯣꯟꯗ ꯂꯩꯕꯁꯤ ꯁꯛꯇꯤ ꯑꯃ ꯌꯥꯎꯋ ꯍꯥꯏꯕꯅꯦꯕ ꯎꯝ ꯁꯛꯇꯤ ꯑꯃ ꯌꯥꯎꯋꯦ ꯅꯪ ꯆꯠꯂꯒ ꯍꯥꯏꯌꯣ ꯈꯣꯠꯂꯣꯅ ꯍꯥꯏꯈ꯭ꯔꯦ ꯑꯗꯨꯒꯤ ꯃꯥꯗꯣ ꯍꯣꯏ ꯆꯠꯀꯦ ꯑꯩ ꯍꯥꯏꯒꯦꯅ ꯃꯥꯁꯦ ꯋꯥꯈꯟꯗꯗꯤ ꯆꯞ ꯌꯨꯡꯅ ꯆꯠꯈ꯭ꯔꯕꯅꯦꯕ ꯑꯗꯨ ꯆꯠꯄ ꯃꯇꯝꯗꯨꯗ ꯃꯥꯁꯦ ꯍꯥꯏꯕ ꯉꯝꯗ꯭ꯔꯦ ꯅꯤꯡꯊꯧ ꯈꯒꯣꯟꯗ ꯅꯤꯡꯊꯧꯁꯤꯅ ꯀꯔꯤ ꯇꯧꯕ꯭ꯔꯥ ꯍꯥꯏꯔꯒ ꯉꯁꯥꯏ ꯅꯨꯄꯤ ꯑꯍꯟꯗꯨꯅ ꯃꯉꯣꯟꯗ ꯎ ꯍꯧꯖꯤꯛ ꯎ ꯃꯥꯁꯦ ꯃꯣꯏ ꯄ꯭ꯂꯥꯟ ꯑꯃ ꯁꯤ ꯁꯤꯟꯕꯅꯦꯕ ꯅꯤꯡꯊꯧꯁꯦ ꯅꯨꯄꯤ ꯑꯃꯃꯨꯛ ꯂꯧꯒꯅꯤ ꯍꯥꯏꯅ ꯁꯤꯤꯟꯕꯅꯦꯕ ꯑꯗꯨꯒꯤ ꯅꯨꯄꯤ ꯑꯍꯨꯝꯁꯨ ꯁꯨꯔꯅꯤꯕ ꯍꯧꯖꯤꯛ ꯅꯨꯄꯤ ꯂꯧꯔꯗꯤ ꯑꯗꯨꯒꯤ ꯅꯤꯡꯊꯧꯁꯤꯦ
ꯑꯩ ꯑꯃꯗꯤ ꯏꯅꯥꯎꯅꯨꯄꯤꯁꯨ ꯂꯩ ꯏꯕꯥꯅꯤꯃꯛ ꯃꯥꯁꯦ ꯃꯆꯥ ꯃꯤꯔꯣꯟꯕ ꯉꯝꯗ꯭ꯔꯦ ꯑꯗꯨꯗꯤ ꯃꯥꯒꯤ ꯑꯁꯣꯏꯕꯅꯦ ꯍꯧꯖꯤꯛ ꯅꯨꯄꯤ ꯂꯧꯕ ꯌꯥꯔꯣꯏ ꯃꯥꯅ ꯊꯤꯡꯈ꯭ꯔꯕꯅꯦꯕ
ꯎꯝ
ꯄꯤ ꯂꯧꯕ ꯌꯥꯔꯣꯏ ꯃꯥꯅ ꯊꯦꯝꯒ ꯇꯧꯈ꯭ꯔꯦ ꯑꯗꯨꯒꯤ ꯃꯥꯁꯦ ꯑꯗꯨꯒꯤ ꯃꯥꯁꯦ ꯃꯥꯏꯕꯤ ꯑꯃꯒꯣꯟ ꯆꯜꯂꯒ ꯃꯥꯁꯨ ꯃꯥꯒꯤ ꯅꯨꯄꯤꯗꯨꯅ ꯂꯣꯟꯅ ꯃꯥꯁꯦ ꯀꯩꯅꯣ ꯇꯧꯍꯟꯈ꯭ꯔꯦꯕ ꯅꯨꯄꯤ ꯑꯇꯣꯞꯄꯗ ꯄꯥꯝꯗꯅꯉꯥꯏ ꯃꯤꯅꯨꯡꯁꯤꯁꯨ ꯂꯩꯇꯅꯉꯥꯏ ꯑꯗꯨꯒꯨꯝꯕ ꯑꯃ ꯑꯣꯏꯈ꯭ꯔꯕꯅꯦꯕ ꯍꯤꯟꯗꯣꯟꯁꯨꯣ ꯍꯦꯔꯣꯁꯨ ꯑꯗꯨ ꯇꯧꯔ ꯔꯒ ꯆꯥꯈ꯭ꯔꯦ ꯆꯥꯕ ꯃꯇꯝꯗ ꯃꯥꯁꯤ ꯃꯤꯅꯨꯡꯁꯤꯁꯨ ꯄꯥꯛ ꯂꯩꯇ꯭ꯔꯦ ꯑꯗꯨꯃꯥꯏꯅ ꯂꯩꯈ꯭ꯔꯕ ꯅꯦꯕ ꯍ
ꯃ
ꯑꯗꯨꯃꯥꯏꯅꯔꯒ ꯀꯩꯅꯣ ꯇꯧꯒꯅꯤ ꯁꯤꯔ
ꯋꯥ
ꯆ ꯎ ꯇꯕ ꯍꯜꯂꯣ ꯇꯥꯕ꯭ꯔꯣ ꯍꯂꯣ ꯆꯤꯟ ꯍꯦ